ꯇꯥꯕ꯭ꯔꯥ
ꯑ ꯇꯥꯏꯌꯦ ꯇꯥꯏ
ꯌꯥꯔꯕ ꯍꯧꯖꯤꯛ ꯇꯥꯏ ꯌꯥꯔꯕ ꯍꯧꯖꯤꯛꯇꯤ
ꯑꯥ ꯌꯥꯔꯦ ꯌꯥꯔꯦ
ꯑꯩꯅ ꯇꯧꯕꯗꯤ ꯌꯥꯗꯕꯅꯤꯅꯦ ꯑꯩꯔꯣ ꯄꯨꯟꯂꯤꯌꯦ
ꯇꯨꯝꯃꯤꯌꯦ
ꯍꯣꯏ
ꯌꯥꯝ ꯊꯦꯡꯉꯤꯗ
ꯑꯁ ꯁꯨꯝ ꯇꯨꯝꯃꯤꯅ ꯊꯕꯛ ꯂꯩꯇꯦꯅ
ꯆꯥꯛ ꯆꯥꯔꯕꯣ ꯑꯗꯨꯗꯤ
ꯆꯥꯔꯦ ꯉꯁꯥꯏꯗꯒꯤ
ꯎꯝ ꯀꯩ ꯏꯟꯖꯥꯟꯡ ꯆꯥꯔꯒꯦ ꯎꯝ
ꯎꯠꯇꯤ ꯆꯥꯏ ꯉꯁꯤ
ꯍꯥꯎꯕ ꯍꯤꯟꯁꯥꯟꯅꯤꯅꯦ
ꯈꯪꯗꯦ ꯍꯥꯎꯕ ꯍꯥꯎꯗꯕ꯭ꯔꯥ ꯅꯪꯒꯤ ꯅꯪꯒꯤ ꯈꯣꯟꯖꯦꯜ
ꯅꯪ ꯅꯦꯠꯋꯥꯛ ꯅꯨꯡꯉꯥꯏꯇꯦ
ꯅꯪꯒꯤ ꯈꯣꯟꯖꯦꯁꯦ ꯑꯉꯥꯡ ꯌꯥꯝ ꯃꯥꯜ ꯃꯥꯜꯂꯦꯕ ꯑꯉꯥꯡꯒꯤ ꯈꯣꯟꯖꯦꯜ ꯌꯥꯝ ꯃꯥꯜꯂꯦꯅꯦ ꯇꯥꯕꯗ
ꯍꯅꯨꯕꯤꯅꯦ ꯑꯩ
ꯑꯁ ꯑꯣꯏꯔꯝꯃꯣꯏꯗ
ꯆꯍꯤ ꯌꯥꯡꯈꯩ ꯁꯨꯨꯈ꯭ꯔꯕꯅꯦ ꯉꯔꯥꯡꯗ ꯄꯣꯛꯄꯅꯦ
ꯌꯥꯔꯦ ꯑꯣꯏꯔꯝꯃꯣꯏ
ꯎꯝ ꯎ ꯅꯪꯗꯤ ꯀꯣꯂꯦꯖ ꯀꯥꯔꯤꯔꯥ?
ꯑꯩ ꯀꯣꯂꯦꯖ ꯀꯥꯕ ꯂꯣꯏꯔꯦ ꯍꯣꯏ꯫
ꯑꯣ ꯒ꯭ꯔꯥꯗꯨꯁꯟ ꯂꯣꯏꯔꯦ꯫
ꯎꯝ
ꯃꯥꯁꯇꯔꯗꯤ
ꯑ ꯑꯗꯨꯁꯨ ꯂꯣꯏꯔꯦ
ꯀꯗꯔ ꯇꯧꯕ
ꯅꯪ ꯅꯣꯛꯔꯒ ꯂꯩꯕꯗꯣ ꯈꯪꯉꯤ꯫
ꯅꯠꯇꯦ ꯑꯁꯦꯡꯕꯅꯦ ꯅꯣꯛ ꯅꯣꯛꯄꯗꯤ ꯁꯨꯝ ꯅꯣꯛꯄꯋꯥꯅꯦ꯫ ꯂꯣꯏꯔꯝꯅꯤ ꯍꯦ꯫
ꯃꯁꯇꯔꯁꯨ ꯂꯣꯏꯔꯦ꯫
ꯎꯝ ꯃꯥꯁꯇꯔ ꯂꯣꯏꯕꯗꯤ ꯀꯨꯏꯗ꯭ꯔꯤꯗ ꯎꯝ꯫
ꯎꯝ
ꯑꯗꯨꯝ ꯍꯥꯟꯅꯒꯤ ꯀꯩ ꯍꯥꯏꯁꯤꯔꯥ ꯂꯦꯞ ꯂꯦꯞꯂꯨꯕꯒꯤꯀꯣ ꯀꯨꯏ ꯈꯔ ꯊꯦꯡꯕ ꯋꯥꯅꯤꯗ꯫
ꯎꯝ ꯑꯗꯨꯗꯤ ꯌꯥꯝ ꯑꯍꯟ ꯑꯣꯏꯔꯝꯅꯤ꯫
ꯑꯍꯥꯟ ꯑꯣꯏꯔꯝꯅꯤ꯫
ꯍꯥꯅꯨꯕ
ꯑꯩ ꯍꯥꯅꯨꯕ ꯑꯣꯏ ꯅꯪ ꯍꯥꯅꯨꯕꯤ ꯑꯣꯏꯇꯥꯔꯦꯅꯦꯍ
ꯑꯩ ꯑꯩꯗꯤ ꯍꯥꯅꯨꯕꯤ ꯀꯔꯤ ꯍꯥꯏꯁꯤꯔꯥ꯫
ꯅꯪꯗꯤ ꯅꯪꯗꯤ ꯍꯥꯏꯕꯗꯤ ꯆꯤꯟꯗ ꯈꯛꯇꯦ ꯍꯥꯅꯨꯕꯤ ꯃꯤꯅꯤꯗ ꯑꯁꯦꯡꯕ ꯅꯠꯇꯦꯗ ꯅꯪꯗꯤ ꯈꯪꯉꯦꯗ꯫
ꯑꯁꯦꯡꯕꯅꯦ ꯍꯅꯨꯕꯤ ꯏꯁꯨꯒ ꯏ ꯏꯆꯥꯒ ꯃꯤꯌꯥꯝ ꯂꯩꯕꯖꯥꯠꯅꯤꯗ
ꯌꯥꯝ ꯅꯨꯡꯉꯥꯏꯔꯦꯅꯦꯍꯥ ꯑꯩꯗꯤ ꯎꯝ ꯆꯤꯟꯗꯁꯨ ꯍꯥꯅꯨꯕ ꯑꯁꯦꯡꯕꯁꯨ ꯍꯥꯅꯨꯕ ꯑꯣꯏꯇꯥꯔꯦꯅꯦ
ꯎꯝ ꯑꯩꯒꯤ ꯏꯁꯨꯁꯤꯡꯐꯥꯎ ꯌꯨꯝ ꯄꯥꯟꯕ ꯂꯩꯈ꯭ꯔꯦ꯫
ꯍꯅꯨꯕꯤꯅ ꯍꯅꯨꯕꯤꯅ ꯂꯥꯁꯇ ꯑꯉꯥꯡ ꯁꯥꯔ ꯂꯩꯅꯤꯀꯣ
ꯅꯪꯀꯤ ꯅꯦꯋꯣ ꯌꯥꯝ ꯅꯨꯡꯉꯥꯏꯇꯦ
ꯍꯥꯥ ꯇꯥ
ꯅꯪꯒꯤ ꯅꯦꯋꯥꯛ ꯑꯥ ꯇꯥꯏꯌꯦ ꯇꯥꯏꯌꯦ
ꯃꯩ ꯃꯨꯠꯂꯗꯤ ꯅꯦꯋꯥꯛ ꯅꯨꯡꯉꯥꯏꯇꯕꯅꯤ ꯑꯩꯈꯣꯏꯔꯣꯝꯗꯗꯤ
ꯎꯝ ꯃꯩ ꯂꯥꯛꯇꯕ꯭ꯔꯣ ꯍꯧꯖꯤꯛ꯫
ꯃꯩꯁꯦ ꯈꯪꯗꯦ ꯂꯥꯞꯄ ꯂꯥꯞꯇꯕ ꯃꯄꯥꯟ ꯊꯣꯛꯇ꯭ꯔꯗꯤ ꯈꯪꯗꯦ ꯁꯤꯗꯤ ꯑꯩ ꯃꯩ ꯃꯨꯊꯠ ꯂꯩꯅꯤꯉꯥꯏ꯫
ꯎꯝ ꯃꯄꯥꯟ ꯂꯣꯝꯗꯔꯥ ꯂꯩꯕ
ꯍꯥꯥ
ꯍꯥ ꯃꯄꯥꯟ ꯔꯣꯝꯗ ꯂꯩꯕ
ꯅꯠꯇꯦꯍꯦ ꯃꯄꯥꯟ ꯂꯝ ꯅꯠꯇꯦ ꯏꯁ ꯑꯁꯤ ꯃꯅꯨꯡ ꯇꯝꯄꯥꯛꯇꯥ ꯂꯩꯌꯦ
ꯑꯣ
ꯃꯄꯥꯟꯗ ꯂꯩꯕꯒ ꯍꯧꯖꯤꯛ ꯀꯥꯗꯣ ꯑꯩ ꯁꯪꯗꯦ
ꯉꯔꯥꯡ ꯅꯪ ꯑꯩꯉꯣꯟꯗ ꯀꯗꯥꯏꯗ ꯂꯩꯕ꯭ꯔꯣ ꯍꯪꯕꯗꯨꯔꯣ ꯅꯪꯂꯣ
ꯃꯥꯅꯦ
ꯑꯣ ꯑꯣ ꯑꯣ
ꯃꯤ ꯌꯥꯝꯃꯟꯕꯒꯤ
ꯑꯁ ꯅꯣꯏꯗꯤ ꯃꯤ ꯌꯥꯝꯅ ꯋꯥꯔꯤ ꯁꯥꯃꯥꯟꯂꯤꯅꯦꯍꯥ
ꯁꯥꯗ꯭ꯔꯥꯗꯤ ꯌꯥꯗꯦꯗ ꯍꯧꯖꯤꯛꯀꯥꯟꯗꯤ
ꯑꯦ ꯑꯩꯗꯤ ꯃꯤ ꯌꯥꯝꯃꯁꯨ ꯀꯥꯎꯔꯣꯏꯗꯥ ꯍꯥꯏꯗꯤ ꯑꯩꯉꯣꯟꯗ ꯍꯥꯏꯕꯩ
ꯑꯗꯨ ꯑꯣꯏꯔꯁꯨ
ꯑꯩꯈꯣꯏꯒꯤ
ꯑꯗꯨ ꯃꯤꯅꯤꯅꯦ ꯍꯥꯏꯗꯤ ꯅꯤꯡꯁꯤꯡꯂꯛꯏꯗ ꯑꯗꯨꯕꯨ ꯀꯩꯅꯣ
ꯑꯍꯟ ꯑꯍꯟ ꯑꯣꯏꯕꯅꯤꯅ ꯑꯩꯈꯣꯏꯗꯤ ꯀꯣꯛꯇꯥ ꯑꯗꯨꯝ ꯌꯥꯝꯅ ꯈꯜꯂꯦꯕ ꯑꯗꯨꯒꯤ ꯁꯨꯡꯀꯥꯎ ꯀꯥꯎ
ꯑꯩ ꯑꯩꯁꯨ ꯍꯅꯨꯕꯤ ꯑꯣꯏꯈ꯭ꯔꯕꯒꯤ ꯀꯥꯎꯒꯜꯂꯦꯕ
ꯀꯥꯎꯒꯜꯂꯦ ꯅꯪꯗꯤ ꯑꯉꯥꯡ ꯑꯣꯏꯕꯒꯤ ꯑꯗꯨꯝ ꯅꯤꯡꯁꯤꯡꯗꯕꯒꯤꯅꯤ
ꯑꯉꯥꯡ ꯑꯣꯏꯔꯗꯤ ꯁꯤꯡꯕꯅꯦ ꯑꯉꯥꯡꯅ ꯁꯤꯡꯕꯅꯦ ꯍꯅꯨꯕꯤ ꯑꯣꯏꯈ꯭ꯔꯕꯒꯤꯅꯦ
ꯑꯉꯥꯡ ꯑꯣꯏꯔꯁꯨ ꯃꯄꯨꯡ ꯐꯥꯕ ꯃꯄꯨꯡ ꯐꯥꯕ ꯈꯔ ꯋꯥꯠꯂꯤꯕ ꯑꯗꯨꯒꯤꯅꯤ
ꯀꯩꯔꯝꯃꯅꯤ
ꯑꯗꯨ ꯅꯪ ꯅꯪ
ꯈꯪꯗꯦ
ꯅꯪ ꯊꯥꯔꯅꯤ ꯍꯥꯏꯅꯦ
ꯈꯪꯗꯦ ꯅꯪꯗꯤ ꯀꯅꯥ ꯀꯅꯥ ꯂꯩꯒꯦ
ꯑꯈꯣꯏꯗꯤ ꯃꯤ ꯌꯥꯝ ꯂꯩ ꯃꯣꯏꯗꯤ ꯃꯤ ꯃꯉꯥ ꯂꯩꯕꯅꯦ ꯍꯧꯖꯤꯛꯇꯤ ꯃꯣꯏ ꯂꯣꯏ ꯊꯕꯛ ꯆꯠꯄꯒꯤ ꯑꯩ ꯏꯇꯣꯝꯇꯥ ꯂꯩꯕ ꯋꯥꯅꯤ ꯌꯨꯝꯗ
ꯎꯝ ꯉꯁꯤ ꯏꯕꯥꯅꯤ ꯋꯥꯔꯤ ꯁꯥꯕꯁꯦ ꯉꯁꯤꯅ ꯑꯍꯥꯟꯕꯔꯥ ꯅꯠꯇ꯭ꯔꯒ ꯉꯔꯥꯡꯁꯨ ꯀꯣꯜ ꯇꯧꯕ꯭ꯔꯥ
ꯉꯔꯥꯡꯁꯦ ꯑꯃꯔꯛꯇꯥ ꯇꯧꯈꯤꯒꯨꯝ ꯇꯧꯕꯅꯤꯍꯦ
ꯎꯝ ꯑꯗꯨ ꯃꯊꯟꯇꯥ ꯆꯠꯈꯤꯕ ꯃꯥꯜꯂꯤꯀꯣ
ꯅꯦꯋꯥꯛ ꯅꯨꯡꯉꯥꯏꯇ ꯑꯣꯏꯕ꯭ꯔꯥ ꯈꯪꯗꯦ ꯗꯨꯕꯨꯗꯤ ꯉꯔꯥꯡꯗꯣ
ꯎꯝ ꯑꯥ ꯀꯥꯎꯒ꯭ꯔꯕꯣ ꯑꯃꯔꯛ ꯇꯧꯕꯒꯨꯝꯗꯤ ꯇꯧꯕ
ꯍꯣꯏ ꯑꯩꯁꯨ ꯈꯜꯂꯤꯕꯅꯦ ꯅꯪꯒꯤ ꯈꯣꯟꯖꯦꯜ ꯇꯥꯕꯗꯀꯣ ꯉꯔꯥꯡꯁꯦ
ꯈꯔꯗꯤ ꯑꯗꯨꯝ ꯁꯥꯕ ꯍꯥꯏꯅ ꯈꯟ ꯈꯟ ꯂꯩꯅꯤ ꯋꯥꯔꯤꯒꯤ ꯋꯥꯈꯜꯗ
ꯎꯝ
ꯑꯗꯨꯋꯥꯏꯗꯤ ꯅꯤꯡꯁꯤꯡꯗꯦ ꯍꯧꯖꯤꯛ ꯈꯛꯇꯥꯃꯨꯛ ꯅꯤꯡꯁꯤꯡꯕꯅꯦ ꯑꯩꯗꯤ ꯉꯔꯥꯡ ꯉꯔꯥꯡꯒ ꯉꯁꯤ ꯅꯪꯒꯗ ꯇꯣꯉꯥꯟ ꯂꯧꯅꯦ ꯈꯟꯗꯣꯏꯕ ꯑꯗꯨꯕꯨ ꯅꯪꯒꯤ ꯈꯣꯟꯖꯦꯟ ꯑꯃꯨꯛ ꯇꯥꯕꯗꯗꯤ ꯁꯤꯁꯦ ꯉꯔꯥꯡ ꯉꯔꯥꯡ ꯁꯥꯕꯒꯨꯝ ꯇꯧꯋꯦ ꯍꯥꯏꯅ ꯑꯩ ꯑꯃꯨꯛ ꯅꯤꯡꯁꯤꯡꯂꯛꯄ
ꯉꯔꯥꯡ ꯉꯔꯥꯡ ꯅ ꯅꯪꯒꯤ ꯅꯝꯕꯔ ꯉꯔꯥꯡꯅ ꯅꯪꯒꯤ ꯅꯝꯕꯔ ꯂꯩꯔꯕꯅꯤꯅ ꯑꯗꯨꯒꯤ ꯉꯔꯥꯡ ꯁꯥꯔꯝꯃꯅꯤ ꯍꯥꯏꯅ ꯀꯔꯤ
ꯍꯣꯏ ꯁꯥꯗꯤ ꯁꯥꯗꯤ ꯁꯥꯔꯦ ꯑꯗꯣ ꯁꯥꯡꯕ ꯇꯦꯟꯕꯗꯤ ꯈꯪꯗ꯭ꯔꯦ ꯉꯔꯥꯡꯗꯣ ꯑꯁꯤ ꯍꯧꯖꯤꯛꯀꯤ ꯃꯇꯝꯒꯨꯝꯕꯗ ꯅꯦꯠꯋꯥꯛ ꯇꯤ ꯅꯨꯡꯥꯏꯇꯦ ꯍꯥꯏꯗꯤ ꯍꯥꯏꯈꯤꯝꯅꯤꯕ ꯉꯔꯥꯡꯗꯣ
ꯎꯝ
ꯑꯗꯨꯒꯤꯅ‌ꯦ
ꯅꯪꯗꯤ ꯀꯩ ꯊꯕꯛ ꯇꯧꯔꯤꯅꯣ ꯁꯤꯗ
ꯑꯩꯁꯨ ꯂꯩꯔꯤꯛ ꯇꯝꯔꯤꯅꯤꯅꯦ ꯊꯣꯛ
ꯎꯝ
ꯃꯥꯁꯇꯔ ꯂꯣꯏꯔꯦ ꯍꯥꯏꯌꯦ ꯃꯥꯁꯇꯔ ꯂꯣꯏꯔꯦ ꯍꯥꯏꯌꯦ
ꯑꯗꯨ ꯂꯣꯏꯍꯥꯏꯗꯨ ꯃꯥꯁꯇꯔ ꯂꯣꯏꯕꯗꯤ ꯀꯨꯏꯗ꯭ꯔꯤ ꯑꯗꯣ
ꯑꯗꯨ ꯀꯔꯤ ꯂꯩꯔꯤꯛ ꯇꯝꯃꯤꯕ ꯍꯧꯖꯤꯛꯀꯥꯟꯅ
ꯍ ꯍꯧꯖꯤꯛꯄꯨꯗꯤ ꯑꯗꯨꯝ ꯇꯝ ꯃꯈꯥ ꯇꯝꯊꯗ꯭ꯔꯦꯕ ꯍꯥꯏꯕ ꯇꯥꯔꯦꯅ ꯑꯗꯨꯝ ꯇꯝꯃꯗꯤ ꯍꯧꯖꯤꯛꯄꯨꯗꯤ ꯂꯣꯏꯕꯗ ꯉꯥꯏꯔꯤꯅꯤꯝꯅꯀꯣ ꯀꯨꯏꯗ꯭ꯔꯤꯝꯅꯤꯅ ꯑꯗꯨꯝ ꯂꯩꯔꯤꯕ
ꯊꯖꯥꯗꯦꯗ ꯅꯪꯕꯨ
ꯑꯩꯒꯤ ꯀꯩ ꯍꯥꯏꯁꯤꯔꯥ ꯃꯥꯁꯇꯔ ꯂꯣꯏꯕꯒꯤ ꯑꯩ ꯔꯤꯖꯜꯗꯣ ꯃꯥꯛꯁꯤꯠꯇꯣ ꯐꯪꯗ꯭ꯔꯤꯕ
ꯎꯝ
ꯑꯗꯨ ꯉꯥꯏꯒ ꯂꯩꯔꯤ ꯍꯥꯏꯕ ꯑꯗꯨꯕꯨ ꯑꯗꯨ ꯂꯩꯅ ꯂꯩꯅ ꯑꯗꯨꯝ ꯇꯧꯕ ꯌꯥꯕ ꯑꯗꯨꯝ ꯊꯤ ꯊꯤꯕ ꯌꯥꯕ ꯊꯤꯔꯤꯝꯅꯤꯅꯦ
ꯏꯆꯟꯅꯨꯄꯤ ꯈꯣꯏꯒ ꯏꯅꯥꯎꯅꯨꯄꯥ ꯈꯣꯏꯒ ꯂꯩꯃꯤꯟꯅꯔꯒ ꯑꯗꯨꯝ ꯂꯩꯕꯅꯤꯗ
ꯑꯣ
ꯅꯪꯗꯤ ꯑꯗꯨꯝ ꯅꯨꯡꯇꯤꯒꯤ ꯀ꯭ꯂꯥꯁ ꯆꯠꯄ ꯅꯠꯇ꯭ꯔꯣ
ꯆꯠꯂꯦ ꯑꯗꯨꯕꯨ ꯂꯣꯏꯔꯅꯤ ꯇꯣꯛꯈ꯭ꯔꯒꯦ ꯍꯥꯏꯅ ꯈꯟꯂ ꯂꯩꯔꯕꯅꯤ
ꯀꯩꯒꯤꯔꯣ ꯑꯗꯨꯝ ꯇꯝꯕ ꯌꯥꯗ꯭ꯔ‌ꯣ ꯇꯣꯛꯄꯩ ꯇꯣꯛꯄ꯭ꯔꯣꯅꯦ
ꯑꯩꯒꯤ ꯀꯣꯔꯁ ꯂꯣꯏꯈ꯭ꯔꯦꯅ
ꯂꯣꯏꯔꯗꯤ ꯑꯦꯛꯖꯥꯝ ꯊꯥꯕꯇ ꯉꯥꯏꯔꯦꯅꯦ ꯊꯥ ꯁꯤꯜꯂꯨꯅꯦ ꯒꯩꯔꯥ
ꯐꯣꯝ ꯊ‌ꯣꯛꯇ꯭ꯔꯤꯕꯗꯣ
ꯑꯦ ꯐꯣꯝꯗꯤ ꯀꯨꯏꯔꯣꯏ
ꯎꯝ
ꯑꯁꯤ ꯍꯥꯟꯅ ꯒ꯭ꯔꯦꯖꯨꯑꯦꯁꯟꯒꯤ ꯍꯥꯟꯅ ꯊ‌ꯣꯔꯝꯅꯤ ꯑꯇꯣꯞꯄ ꯃꯊꯪꯗ ꯊ‌ꯣꯔꯝ ꯊꯣꯔꯝꯕꯁꯨ ꯌꯥꯏ ꯀ꯭ꯂꯥꯁ ꯂ‌ꯣꯏꯒꯤꯗꯣ
ꯅꯪꯒꯤꯗꯤ ꯂꯣꯏꯈ꯭ꯔꯗ꯭ꯔ‌ꯣ ꯗꯣ ꯊꯣꯛꯂꯛꯇ꯭ꯔꯤꯕ ꯑꯗꯨꯕꯨ ꯉꯥꯏꯔꯤ
ꯒ꯭ꯔꯦꯖꯨꯌꯦꯁꯟꯒꯤꯗꯣ ꯑꯩꯗꯣ ꯊꯥꯅꯤꯡ ꯑꯩ ꯊꯥꯅꯤꯡꯉꯦ ꯑꯗꯨꯕꯨ ꯑꯩꯗꯤ ꯑꯩꯗꯤ ꯀ꯭ꯂꯥꯁ ꯏꯂꯚꯦꯟ ꯇꯨꯌꯦꯜꯞꯇ ꯑꯩꯁꯤ ꯃꯦꯠꯁ ꯂꯧꯔꯛꯇꯦꯕꯀꯣ ꯑꯗꯨꯒꯤ ꯃꯦꯠꯁꯦ ꯑꯩ ꯈꯤꯇꯪ ꯁꯣꯟꯕ ꯑꯗꯨꯒꯤ ꯑꯩꯅ ꯃꯣꯏꯒꯤ ꯑꯦꯛꯖꯥꯝꯗꯤ ꯃꯦꯠꯁꯦ ꯈꯔ ꯂꯨꯏꯕ ꯀꯣꯆꯤꯡ ꯂꯧꯗꯕꯅꯤꯅ ꯈꯔ ꯂꯨꯕꯒꯤ ꯑꯩꯅ ꯊꯥꯗꯕ ꯋꯥꯅꯤ
ꯀꯔꯤ ꯀꯔꯤ ꯁꯕꯖꯦꯛꯇ ꯑꯣꯅꯔꯁ ꯂꯧꯕ꯭ꯔꯥ ꯅꯪꯗꯤ
ꯑꯩꯁꯦ ꯒꯔꯦꯖꯨꯋꯦꯠꯇꯗꯤ ꯏꯟꯊ꯭ꯔꯣ ꯑꯗꯨꯅꯦ
ꯏꯟꯊ꯭ꯔꯣꯄꯣꯂꯣꯖꯤ
ꯎꯝ
ꯑꯗꯨꯒ ꯃꯁꯇꯔꯗꯁꯨ
ꯃꯥꯁꯇꯔꯗꯤ ꯇꯣꯡꯉꯥꯂꯦ
ꯀꯔꯤ ꯁꯕꯖꯦꯛ
ꯑꯦꯟꯚꯥꯏꯔꯣꯃꯦꯟꯇꯦꯟ ꯁꯥꯏꯟꯁ ꯃꯥꯁꯇꯔꯗ ꯏꯟꯚꯥꯏꯔꯣꯃꯦꯟꯇꯦꯟ ꯁꯥꯏꯟꯁ ꯂꯧꯋꯦ
ꯎꯝ ꯑꯗꯨꯒ ꯅꯪꯅ ꯀꯔꯤꯒꯤ ꯂꯥꯏꯗ ꯆꯠꯀꯦ ꯍꯥꯏꯅ ꯈꯟꯂꯒ ꯂꯩꯕ꯭ꯔꯣ ꯅꯪꯒꯤ
ꯑꯩꯁꯦ
ꯎꯝ
ꯑꯩꯒꯤ ꯋꯥꯈꯜꯗꯤ ꯑꯩꯗꯤ ꯑꯣꯖꯥꯒꯤ ꯑꯣꯖꯥꯒꯤ ꯇꯧꯅꯤꯅ
ꯑꯣꯖꯥ
ꯎꯝ
ꯀꯔꯤ ꯁꯕꯖꯦꯛꯇ
ꯏꯟꯚꯥꯏꯔꯣꯟꯃꯦꯟ ꯁꯥꯏꯟꯁꯇ
ꯎꯝ ꯄ꯭ꯔꯣꯐꯦꯁꯔ ꯄ꯭ꯔꯣꯐꯦꯁꯔ ꯇꯧꯅꯕꯔꯥ ꯅꯦꯠ ꯑꯦꯛꯖꯥꯝ ꯊꯥꯔꯗꯤ ꯅꯣꯏ ꯃꯥꯁ ꯇꯔ ꯂꯣꯏꯕ ꯀꯥꯡꯕꯨꯗꯤ
ꯅꯍꯥꯟ ꯅꯍꯥꯟ ꯑꯃꯗꯤ ꯊꯥꯔꯦ ꯔꯤꯖꯜ ꯊꯣꯛꯇꯔꯤ
ꯅꯦꯠ ꯑꯦꯛꯖꯥꯝꯗꯨꯔꯣ
ꯎꯝ
ꯖꯨꯟꯗꯔꯥ ꯊꯥꯕꯗꯣ
ꯍꯥꯟꯗꯦ ꯎꯝ ꯅꯍꯥꯟꯅ ꯊꯥꯕꯗ ꯅꯍꯥꯟ ꯖꯨꯟ ꯖꯨꯟ ꯂꯣꯏꯕꯣ ꯅꯨꯃꯤꯠꯇꯨꯗ ꯑꯗ ꯊꯥꯈꯔꯕꯅꯦ ꯑꯗꯣ ꯑꯁ ꯇꯨꯇꯤ ꯂꯨꯕꯟꯅꯤꯅꯪ ꯈꯪꯗꯦ ꯂꯛꯈꯤꯗꯦ ꯑꯩꯅ ꯑꯍꯥꯟꯕꯁꯨ ꯊꯥꯕꯅꯤꯅꯀꯣ ꯐꯖꯅꯁꯨ ꯄꯦꯄꯔ ꯋꯥꯟ ꯇꯨ ꯐꯣꯔꯅꯁꯨ ꯄ꯭ꯔꯤꯄꯦꯌꯔ ꯇꯧꯕꯁꯨ ꯀꯕꯔ ꯇꯧꯕꯁꯨ ꯉꯝꯗꯦ ꯑꯗꯨꯒꯤ ꯌꯦꯡꯉꯁꯌꯥꯅꯤ ꯌꯦꯡꯉꯅꯤ ꯑꯗꯨ
ꯍꯟꯗꯛꯁꯤꯅ ꯍꯥꯥ
ꯅꯪ ꯍꯥꯟꯅ ꯍꯥꯏꯌꯣ
ꯍꯟꯗꯛ ꯍꯟꯗꯛ ꯊꯥꯕꯒꯤꯗꯣ ꯈꯤꯇꯪ ꯀꯩꯅꯣ ꯌꯥꯗ꯭ꯔꯗꯤ ꯑꯁꯤ ꯗꯤꯁꯦꯝꯕꯔꯗ ꯑꯃꯨꯛ ꯐꯖꯅ ꯊꯥ ꯄꯤꯄꯤꯔ ꯇꯧꯔ ꯊꯥꯑꯅꯤ ꯑꯃꯨꯛ ꯈꯜ ꯂꯩꯅꯤ
ꯎꯝ ꯆꯍꯤ ꯆꯍꯤ ꯑꯃꯗ ꯑꯅꯤꯔꯛ ꯊꯥꯏꯌꯦꯀꯣ ꯑꯗꯨꯗꯣ
ꯑꯥ ꯃꯣꯏꯗꯤ ꯁꯤꯛꯁ ꯃꯟ ꯁꯤꯛꯁ ꯃꯟ ꯅꯦꯕ ꯊꯥ ꯇꯔꯨꯛ ꯊꯥ
ꯎꯝ ꯎꯝ
ꯍꯟꯗꯛꯀꯤ ꯀꯣꯏꯁꯟꯁꯤ ꯈꯤꯇꯪ ꯇ꯭ꯔꯤꯛ ꯂꯩꯅꯤ ꯑꯗꯨꯒꯤꯅꯦ
ꯎꯝ ꯑꯣꯖꯥ ꯏꯟꯚꯥꯏꯔꯣꯟꯃꯦꯟꯇꯦꯜꯒꯤ ꯑꯣꯖꯥ ꯂꯥꯏꯔꯤꯛ ꯂꯧꯔꯒ ꯑꯣꯖꯥ ꯇꯧ ꯇꯧꯅ ꯊꯥꯔꯗꯤ ꯑꯦꯛꯁꯄꯤꯔꯦꯟꯁꯇꯨ ꯂꯩꯅꯤ
ꯎꯝ
ꯒꯤꯟ ꯇꯥꯕ꯭ꯔꯥ
ꯑꯗꯨꯕꯨ ꯁꯤ ꯍꯧꯖꯤꯛ ꯄ꯭ꯔꯥꯏꯃꯥꯔꯤ ꯁ꯭ꯀꯨꯜꯗꯗꯤꯀꯣ ꯃꯥꯒꯤ ꯁꯕꯖꯦꯛ ꯇꯣꯉꯥꯟꯅ ꯂꯩꯇꯕ ꯏꯟꯚꯥꯏꯔꯣꯟꯃꯦꯟ ꯁꯥꯏꯟꯁꯅꯤ ꯑꯗꯨꯒꯤ ꯗꯨꯒꯤꯅꯦꯕ ꯃꯣꯏꯅ ꯍꯥꯏꯖꯤ ꯀꯣꯂꯦꯖ ꯀꯣꯂꯦꯖꯇ ꯑꯣꯏꯔꯗꯤ ꯀꯣꯂꯦꯖꯇꯗꯤ ꯑꯂꯛ ꯂꯩꯌꯦꯅꯀꯣ ꯃꯥꯒꯤꯗꯤ ꯁꯕꯖꯦꯛ ꯇꯣꯉꯥꯟ ꯂꯩꯌꯦꯕ ꯀꯣꯔꯁ ꯂꯩꯌꯦꯕ ꯑꯦꯟꯚꯥꯏꯔꯣꯟꯃꯦꯟꯇꯦꯜ ꯁꯥꯏꯟꯁꯀꯤ ꯑꯗꯨꯒꯤꯅꯤꯅꯦ ꯍꯧꯖꯤꯛ ꯀ꯭ꯂꯥꯁ ꯄ꯭ꯔꯥꯏꯃꯥꯔꯤ ꯁ꯭ꯀꯨꯜ ꯕꯣꯖꯦꯟ ꯕꯣꯖꯦꯟꯗꯗꯤ ꯃꯣꯏꯅ ꯁꯦꯂꯦꯕꯁꯇꯣ ꯃꯤꯛꯁꯅꯦꯕ ꯇꯣꯉꯥꯟ ꯂꯥꯛꯇꯦꯕ ꯑꯗꯨꯒꯤ ꯑꯈꯣꯏꯒꯤ ꯁꯤ ꯃꯥꯒꯤ ꯃꯥꯒꯤ ꯇꯣꯄꯤꯛꯇꯨ ꯖꯤꯑꯣ ꯖꯤꯑꯣꯒ꯭ꯔꯥꯐꯤꯗ ꯂꯥꯛꯑꯅꯤꯕ ꯏꯟꯚꯥꯏꯔꯣꯟꯃꯦꯟꯇꯦꯜ ꯁꯥꯏꯟꯁꯀꯤꯗꯤ ꯑꯗꯨꯒ ꯕꯥꯏꯑꯣꯂꯣꯖꯤꯗꯁꯨ ꯂꯥꯛꯀꯅꯦꯕ